ꯑꯣ
ꯕ꯭ꯔꯣꯝ
ꯇꯥꯏꯕ
ꯖꯧꯀꯥ ꯆꯠꯇ꯭ꯔꯕꯣ
ꯑꯁ ꯑꯗꯨꯒꯨꯝꯕ ꯊꯕꯛꯇꯣ ꯇꯧꯕ ꯉꯝꯗꯅꯦ ꯐꯪꯗꯦꯅꯦ
ꯑꯣ
ꯑꯩꯁ ꯌꯨꯝꯗ ꯂꯩꯕ꯭ꯔꯥ
ꯌꯨꯝꯗ ꯂꯩꯌꯦꯦ ꯀꯣꯏꯔꯛꯑꯣ
ꯑ ꯂꯧ ꯆꯄꯤꯤꯕꯗꯣ ꯑꯩ ꯂꯣꯏꯅ ꯅꯥꯔꯤꯅꯦ ꯅꯥꯗꯕ ꯃꯐꯝ ꯂꯩꯗ꯭ꯔꯦꯕ
ꯑꯥ
ꯑꯁ
ꯅꯥꯏ ꯅꯥꯏꯦꯈꯣꯏ ꯂꯕ ꯆꯥꯏ ꯇꯝ ꯐ ꯈꯅꯥꯎ ꯅꯥꯕꯒ ꯀꯣꯛ ꯆꯤꯛꯄꯒ ꯇꯧꯋꯦ
ꯎꯝ ꯑꯁ ꯂꯅꯅ ꯍꯥꯥꯔꯦ ꯀꯔꯤ ꯃꯊꯦꯜ ꯆꯥꯔꯦ ꯁꯤꯗꯤ
ꯁꯗꯥꯎ
ꯑ ꯑꯩꯈꯣꯏꯁꯨ ꯁꯧꯒꯔꯤ ꯁꯧꯒꯔꯤꯒ ꯀꯩꯅꯣ ꯍꯋꯥꯏ ꯑꯁꯥꯡꯕꯗꯣ ꯑꯗꯨꯁ ꯆꯥꯛꯁꯨ ꯆꯥꯕ ꯌꯥꯗꯅꯦ ꯍꯟꯗꯥꯛꯁꯦ
ꯎꯝ ꯑꯩꯅ ꯑꯩ ꯍꯧꯖꯤꯛ ꯅꯪꯉꯣꯟꯗ ꯀꯩꯅꯣꯝꯃ ꯊꯥꯈꯤꯕꯅꯦ ꯋꯥꯆꯦꯞꯇ ꯑꯃꯔ ꯂꯥꯎ ꯇꯧ
ꯑꯣ ꯎꯝ
ꯎꯕ꯭ꯔꯥ
ꯃꯦꯁꯤ ꯀꯣ ꯀꯔ ꯀꯔꯤꯔ ꯂꯤꯞꯁꯇꯤꯛ ꯔ
ꯑꯥꯎ ꯑꯗꯣ ꯁꯦꯠ ꯑꯍꯨꯝ ꯂꯥꯛꯑꯦꯕꯀꯣ
ꯍꯣꯏ ꯃꯥ
ꯅꯪ ꯄꯥꯝꯕ ꯌꯥꯎꯗꯕ꯭ꯔꯣ
ꯀꯩ ꯌꯥꯔꯣ ꯀꯩꯌꯥꯒꯗꯨꯣ
ꯑꯁꯤꯁꯦ ꯑꯍꯨꯝꯗꯅꯦ ꯑꯁꯤ ꯃꯃꯜ ꯎꯕꯗꯣ
ꯃꯃꯥꯟꯁꯦ ꯑꯣꯏꯗ
ꯑꯃꯈꯛ ꯂꯩꯒꯦ ꯍꯥꯏꯔꯁꯨ ꯌꯥꯗꯕ ꯑ ꯑꯍꯨꯝ ꯑꯍꯨꯝꯗꯣ ꯂꯩꯔꯒ ꯃꯥ ꯑꯍꯨꯝꯒꯤ ꯃꯃꯜ ꯈꯥꯏꯗꯣꯛꯔꯒ ꯌꯦꯟ ꯁꯤꯔꯥ ꯈꯟꯕ
ꯃꯗꯛ ꯀꯌꯥ ꯇꯥꯕꯒꯤꯔꯥ
ꯑꯩ ꯑꯃꯨꯔꯛ ꯈꯣꯠꯀꯦꯀꯣ ꯄꯥꯏꯣꯀꯣ
ꯑꯥ
ꯑꯁ ꯍꯧꯖꯤꯛ ꯈꯣꯠꯄ ꯌꯥꯗꯕ ꯃꯥꯜꯂꯦꯗ ꯑꯩꯒꯤ ꯐꯣꯟꯁꯦ
ꯍꯣꯏ ꯍꯟꯗꯛꯁꯦ ꯚꯥꯏ ꯂꯥꯏ ꯃꯟꯕꯒꯤ ꯑꯩ ꯑꯩꯗꯤ ꯄꯩꯁꯥ ꯁ ꯨ ꯇꯥꯟꯗꯦꯗꯣ ꯊꯕꯛꯁꯨ ꯇꯧꯗꯦꯗꯣ ꯑꯩꯒꯤ ꯅꯨꯄꯥꯗꯁꯨ ꯍꯥꯏꯅꯤꯡꯉꯥꯏ ꯍꯥꯏꯔꯁꯨ ꯅꯨꯡꯁꯥ ꯂꯩꯇꯦ ꯂꯩꯇꯦꯇ ꯍꯥꯏꯌꯦ
ꯎ
ꯎꯔꯤ ꯇꯧꯁꯤꯔꯣ
ꯍꯟꯗꯛꯁꯦꯡ ꯅꯍꯥꯟ ꯒ꯭ꯌꯥꯁ ꯄꯨꯔꯛꯄꯁꯨ ꯁꯤꯖꯤꯟꯅꯕ ꯌꯥꯗꯦ ꯑꯩꯈꯣꯏꯒꯤꯗꯣ ꯔꯤꯖꯦꯛ ꯆꯠꯄ ꯃꯥꯜꯂ ꯍꯗꯪ ꯉꯁꯤ ꯁꯤꯟꯒꯦ ꯍꯥꯏꯅ ꯃꯥ ꯆꯠꯈꯤꯕꯅꯤ
ꯑꯣ ꯦꯔꯥꯟ
ꯎꯝꯝ
ꯎ
ꯇꯥꯕ꯭ꯔꯥ
ꯇꯥꯏꯌꯦ
ꯎꯝ
ꯑꯗꯨ ꯌꯦꯟꯁꯥꯡ ꯆꯥꯕ꯭ꯔꯣ
ꯑꯩ ꯉꯁꯤꯁꯦ ꯀꯩꯅꯣ ꯆꯧꯒꯔꯤꯒ ꯍꯋꯥꯏ ꯑꯁꯥꯡꯕꯗꯣ ꯃꯆꯨ ꯐꯖꯕ꯭ꯔꯥ
ꯈꯥꯡꯒꯦ ꯃꯤ ꯗꯥꯋꯥꯟꯒꯤ ꯇꯩꯕ ꯅꯨꯡꯉꯥꯏ ꯍꯥꯏꯕꯒꯤ ꯑꯁꯤ ꯄꯤꯁ ꯑꯃꯈꯛ ꯂꯧꯒꯦ ꯍꯥꯏꯔꯁꯨ ꯌꯥꯗꯕꯀꯣ
ꯃꯃꯜ ꯇꯥꯡꯕꯒꯤꯩꯗꯤ ꯇꯩꯕ ꯅꯨꯡꯉꯥꯏꯔꯝꯃꯨꯅꯤꯗꯣ
ꯁꯦꯠꯇ ꯂꯥꯛꯑꯦꯕ ꯑꯗꯨꯒꯤ ꯃꯤ ꯑꯃꯅꯀꯣ
ꯎꯝ
ꯑ ꯁꯥꯍꯨꯝꯁꯤꯡꯒꯖ ꯔ ꯈꯪꯒꯦꯣ
ꯑꯝ
ꯑꯃꯗ
ꯑꯩꯒꯤ ꯅꯨꯄꯥꯗ ꯍꯥꯏꯒꯦ ꯍꯣꯔꯦꯟ ꯂꯥꯛꯑꯒꯀꯣ
ꯌꯥꯔꯦ ꯅꯪ ꯅꯣꯏꯁꯨ ꯅꯨꯄꯥ ꯅꯨꯄꯥꯒꯤ ꯋꯥ ꯌꯥꯝ ꯏꯟꯕꯁꯥ ꯅꯤ
ꯃꯥꯅ ꯄꯩꯁꯥꯗꯣ ꯃꯥꯅ ꯄꯤꯒꯗꯧꯕꯅꯤꯅꯀꯣ
ꯑꯩꯗꯣ ꯑꯩꯒꯤ ꯉꯥꯅꯨꯁꯤꯡꯁꯨ ꯌꯣꯟꯅꯤꯡꯈ꯭ꯔꯕꯅꯤꯅꯦ ꯀꯥꯁꯤꯗꯤꯦ ꯅꯥꯥꯅꯤꯡꯉꯥꯏ ꯑꯃ ꯐꯥꯎ ꯂꯩꯇꯦ
ꯃꯤ ꯑꯃꯅꯗꯤ ꯑꯁꯤ ꯑꯃꯗꯣ ꯄꯥꯝꯃꯦꯅ ꯍꯥꯏꯔꯛꯄꯣꯀꯣ ꯑꯁꯤ ꯔꯥꯎꯟ ꯇꯧꯕꯗꯣ
ꯑ
ꯑꯅꯤꯗꯨꯁꯨ ꯑꯗꯨꯝ ꯐꯖꯩꯌꯦ ꯂꯦꯝꯐꯧꯕ ꯑꯅꯤꯗꯨꯁꯨ ꯑꯗꯨꯝ ꯐꯖꯩꯌꯦ
ꯑ ꯑ
ꯎꯝ
ꯔꯖꯔꯔꯝꯒꯅꯤ ꯍ ꯃꯆꯨꯁꯤꯗꯤ ꯑꯗꯨꯝ ꯐꯖꯩ ꯍꯣꯏ ꯌꯦꯡꯁꯤꯀꯣ ꯃꯥ ꯂꯥꯛꯑꯒ ꯃꯥ ꯕꯖꯥꯔ ꯆꯠꯈꯤꯕꯗꯣ ꯂꯥꯛꯑꯔꯒ ꯑꯩ
ꯂꯥꯛꯇꯤ ꯂꯥꯛꯇ꯭ꯔꯤꯌꯦ ꯑꯩꯅ ꯀꯛꯈꯤꯕꯅꯤꯗ
ꯑꯣ ꯑꯣ ꯑꯣ
ꯀꯛꯄꯗꯤ ꯀꯛꯈ꯭ꯔꯦ ꯀꯛꯄꯒꯤ ꯉꯔꯥꯡ ꯅꯨꯡꯗꯥꯡ ꯀꯛꯄꯒꯤ ꯍꯧꯖꯤꯛ ꯄꯩꯁꯥ ꯊꯥꯔꯣ ꯍꯥꯏꯔꯒ ꯔꯨꯄꯥ ꯆꯥꯅꯤꯁ ꯍꯧꯆ
ꯑ ꯍꯝ ꯍꯝ ꯂꯣꯏꯅ ꯅꯥꯔꯦꯗ ꯑꯁꯤꯁꯨ
ꯅꯪꯒꯤ ꯅꯍꯥꯟ ꯅꯪ ꯑ ꯄꯣꯠ ꯂꯧꯔꯒ ꯍꯦꯛ ꯌꯣꯟꯕ ꯑꯗꯨꯗꯣ ꯂꯧꯗ꯭ꯔꯦ
ꯂꯧꯒꯅꯤ ꯍꯟꯗꯛ ꯂꯧꯒꯦ ꯍꯥꯏꯔꯒ ꯐꯣꯟ ꯇꯧꯔꯒ ꯃꯣꯏ ꯄꯣꯠꯇꯣ ꯊꯥꯔꯛꯄ ꯌꯥꯗꯦ ꯍꯥꯏꯅꯨꯀꯣ
ꯑꯥ
ꯑꯍꯥꯎ ꯂꯩꯔꯗꯤ ꯊꯥꯔꯛꯀꯦ ꯍꯥꯏ ꯑꯗꯨꯅ ꯈꯔ ꯅꯨꯡꯉꯥꯏꯕꯀꯣ ꯃꯃꯟꯗꯣ ꯈꯔ ꯍꯣꯡꯒꯅꯤꯅꯀꯣ
ꯑꯣ ꯞꯁꯇꯤꯛꯒꯨꯝꯕꯁꯨ ꯌꯥꯎꯕ꯭ꯔꯣ
ꯁꯇꯩ ꯀꯌꯥꯎꯦ ꯕꯥ ꯑꯗꯨꯗꯤ
ꯑꯣ
ꯑ
ꯍꯣꯡꯕꯒꯤ ꯑꯣꯏꯕꯒꯤ ꯇꯩꯕꯗꯣ
ꯎꯝ ꯔꯤꯖꯜꯗꯤ ꯔꯤꯖꯜ ꯀꯌꯥꯃꯨꯛ ꯐꯠꯇꯦꯗ ꯍꯣꯡꯕꯒꯤ ꯍꯥꯏꯕ ꯉꯥꯛꯇꯅꯦꯕ
ꯎꯝ ꯃꯅꯝ ꯀꯟꯕꯒ ꯐꯦꯁ ꯋꯥꯁꯇꯨꯒꯣ
ꯎꯝ ꯁꯤꯖꯤꯟꯅꯕ ꯌꯥꯝ ꯅꯨꯡꯉꯥꯏꯇꯦꯗ
ꯍꯣꯏ
ꯁꯦꯡꯕ ꯍꯥꯏꯔꯗꯤ ꯍꯣꯡꯕꯅꯤꯅ ꯄꯪꯂꯧ ꯂꯧꯕꯅꯦꯕ
ꯎꯝ
ꯎꯝ
ꯑꯩꯅ ꯀꯩꯅꯣꯝꯃ ꯊꯥꯈꯤꯕꯅꯦ ꯌꯦꯡꯉꯣ ꯑꯗꯨꯝ ꯂꯧꯈ꯭ꯔꯁꯨ ꯈꯔ ꯋꯥꯈꯜ ꯅꯨꯡꯉꯥꯏꯅꯤꯉꯥꯏ
ꯑ ꯄꯤꯗꯤ ꯑꯦꯐ ꯔꯥ
ꯑꯥ
ꯑ
ꯑꯩꯁꯦ ꯂꯧꯗꯁꯨ ꯑꯗꯨꯝ ꯌꯦꯡꯉꯦ ꯈꯔ ꯃꯇꯝ ꯀꯩꯅꯣꯃ ꯈꯪꯍꯧꯗꯕꯤꯗ ꯑꯗꯨꯝ ꯆꯂꯦꯕ
ꯏꯕꯣꯟꯒꯤ ꯄꯣꯠꯁꯨ ꯁꯤꯖꯤꯟꯅꯅꯤꯡꯕꯅꯤ ꯇꯥꯡꯃꯟꯕꯒꯤ
ꯎꯝ ꯑꯁꯦꯡ
ꯅꯍꯥꯟꯗꯒꯤ ꯍꯦꯟꯅ ꯍꯟꯗꯛ ꯄꯣꯠ ꯃꯃꯜ ꯀꯥ ꯅꯍꯥꯟꯒꯤ ꯀꯩꯅꯣ ꯔꯣꯁ ꯀ꯭ꯔꯤꯝꯒꯨꯝꯕ ꯑꯗꯨ ꯂꯣꯏꯅ ꯂꯣꯏ ꯊꯣꯛꯇ꯭ꯔꯤ ꯃꯐꯝꯗꯒꯤ ꯑꯣꯏꯕꯒꯤꯔꯥ ꯈꯪꯗ꯭ꯔꯦ
ꯍ ꯃꯃꯟꯂꯣꯏ ꯀꯥꯈꯔꯦꯗ ꯄꯣꯠ ꯆꯩꯩ ꯃꯈꯩ
ꯎꯝ ꯑꯩꯈꯣꯏꯒꯤ ꯖꯒꯥꯁꯤꯗꯤ ꯇꯥꯡꯉꯒꯤ ꯇꯥꯡꯒꯅꯤ ꯇꯥꯡꯕꯅꯤ ꯍꯥꯏꯕꯁꯨ ꯁꯤꯖꯤꯟꯅꯕ ꯉꯝꯗꯦꯗ ꯂꯥꯏꯕ ꯉꯥꯛꯇ ꯑꯣꯏꯕꯅꯤꯅꯀꯣ
ꯍꯣꯏ
ꯃꯣꯏꯗꯤ ꯔꯤꯖꯜꯕ ꯐꯩꯌꯦ ꯐꯠꯇꯦ ꯍꯥꯏꯕꯗꯨ ꯈꯟꯗꯦꯕ ꯃꯃꯟꯗꯣ ꯍꯣꯡꯉꯥꯗꯤ ꯂꯣꯏꯔꯦ ꯁꯤꯒꯤ ꯑꯣ ꯈꯟ ꯈꯛꯇ ꯂꯩ ꯅꯠꯇ꯭ꯔꯥ ꯃꯃꯜ ꯇꯥꯡꯕꯅ ꯔꯤꯖꯜ ꯐꯒꯅꯤ ꯍꯥꯏꯕꯒꯤ ꯋꯥꯈꯜ ꯂꯩ ꯇꯦꯕ ꯑꯁ ꯇꯥꯡꯃꯟꯕꯒꯤ ꯃꯣꯏ ꯃꯃꯟ ꯌꯥꯝ ꯂꯧꯋꯤꯗ ꯑꯗꯨꯃꯒꯤ ꯋꯥꯈꯜ ꯂꯩꯌꯦꯕ
ꯎꯝ ꯑꯈꯣꯏꯁꯨ ꯄꯣꯠ ꯆꯩꯗꯣ ꯌꯦꯡꯉ ꯑꯩꯅ ꯊꯥꯕꯗꯣ ꯑꯁ ꯍꯧꯖꯤꯛꯁꯦ ꯑꯩꯅ ꯄꯥꯝꯃꯦꯅ ꯀꯛꯂꯒ ꯂꯤꯁꯤꯡ ꯃꯔꯤꯒꯤ ꯌꯥꯎꯔꯤꯏꯅꯦ
ꯅꯍꯥꯟ ꯀꯅꯥ-ꯀꯅꯥꯅꯣ ꯄꯔꯐꯤꯌꯨꯝ ꯂꯩꯕ꯭ꯔꯥ ꯑꯩꯉꯣꯟꯗ ꯍꯪꯕꯅꯦ ꯃꯃꯤꯡꯗꯣ ꯀꯥꯎ ꯄꯥꯈꯪ ꯅꯠꯇꯦ ꯃꯧꯁꯤꯡꯅꯤꯅꯦ
ꯎꯝꯝ
ꯃꯤꯡꯗꯣ ꯀꯥꯎ
ꯂꯩꯇ꯭ꯔꯦ ꯍꯧꯖꯤꯛꯇꯤ ꯍꯣꯡꯕ ꯆꯥꯅꯤ ꯆꯥꯅꯤꯗꯤꯗꯨ ꯑꯁꯤꯗꯗꯤ ꯑꯇꯥꯡꯕ ꯆꯠꯂꯔꯣꯏꯕ
ꯑꯣ ꯆꯨꯨꯝꯃꯦ
ꯆꯥꯅꯤ ꯂꯤꯁꯤꯡ ꯌꯥꯎꯕꯒꯤꯗꯣ ꯄꯥꯏꯗꯦꯕ
ꯎꯝ ꯄꯥꯏꯕ ꯃꯤ ꯍꯥꯏꯕꯨ ꯈꯔ ꯑ ꯀꯣꯁꯃꯤꯇꯤꯒꯤ ꯀꯦꯕꯒꯤ ꯃꯔꯝꯗ ꯈꯔ ꯈꯪꯕ ꯄꯥꯏꯅꯤꯡꯕꯁꯤꯡꯀꯣ ꯄꯥꯏꯒꯟꯕꯁꯤꯡꯅ ꯇꯧꯅꯦꯕ ꯅꯍꯥꯟ ꯂꯣꯠꯁꯟꯗꯨꯗꯤ ꯇꯧꯕꯤꯕ꯭ꯔꯥ
ꯂꯣꯁꯟ ꯇꯧꯗꯕ ꯃꯥꯂꯦ ꯅꯪ ꯕ꯭ꯂꯨ
ꯑꯣ
ꯇꯧꯗ꯭ꯔꯦ
ꯑꯣ
ꯄꯣꯠ ꯆꯩ ꯄꯥꯛ ꯂꯥꯛꯇꯦ
ꯐꯥꯎꯟꯗꯦꯁꯟꯗ ꯅꯨꯡꯉꯥꯏꯕꯅꯦ ꯁꯤ ꯑꯣꯔ ꯐꯤꯂꯝꯒꯤ ꯑꯩꯗꯤ ꯀꯝꯄꯦꯛ ꯄꯥꯝꯃꯤꯅꯦ
ꯍꯟꯗꯛꯁꯦ ꯀꯝꯄꯦꯛꯇꯤ ꯎꯗꯕꯒꯨꯝ ꯇꯧꯋꯦ ꯈꯪꯗꯦ ꯑꯗꯨꯝ ꯌꯦꯡꯉꯣ
ꯎꯝ ꯇꯥꯡꯗꯔ ꯁꯨꯨꯀꯣ
ꯎꯝ
ꯀꯝꯄꯦꯛꯇꯤ ꯁꯥꯕꯅꯤꯅ ꯍꯨꯃꯥꯡ ꯊꯣꯛꯄꯅꯤꯅ ꯇꯩꯅꯤꯡꯕ ꯄꯥꯎꯗꯔꯕꯨꯗꯤ ꯂꯩꯌꯦ ꯑꯗꯣ ꯄꯥꯎꯗꯔꯗꯤ ꯁꯤꯖꯤꯟꯅꯕ ꯅꯨꯡꯉꯥꯏꯇꯦ ꯍꯥꯏꯕ ꯃꯄꯥꯟ ꯊꯣꯛꯄ ꯀꯥꯟꯗꯀꯣ ꯅꯨꯡꯉꯥꯏꯇꯦꯕ ꯎꯝ ꯎꯝ
ꯎꯝ
ꯑꯩꯁꯦ ꯄꯥꯜ ꯀꯦꯁ ꯂꯩꯕꯒꯤꯀꯣ ꯑꯅꯤ ꯑꯍꯨꯝꯂ ꯇꯣꯏꯂꯦꯠ ꯆꯠꯂꯁꯨ ꯑꯗꯨꯝ ꯅꯥꯔ ꯂꯩ
ꯑꯁ ꯋꯥꯕꯅꯤꯀꯣ ꯑꯣ ꯑꯗ